ꯇꯥꯕ꯭ꯔꯥ ꯀꯔꯤ
ꯀꯩ ꯇꯔꯅꯣ ꯁꯤꯗ ꯀꯩꯅꯣ ꯇꯧꯕ
ꯇꯧꯗꯦ
ꯆꯥꯛ ꯊꯣꯡꯈ꯭ꯔꯕ꯭ꯔꯥ
ꯆꯥꯛꯇꯤ ꯊꯣꯡꯈ꯭ꯔꯦ ꯏꯟꯁꯥꯡ ꯊꯣꯡ ꯇ꯭ꯔꯤꯌꯦꯟꯁ ꯍꯟꯁꯥꯡ ꯊꯣꯡꯅꯤꯡꯉꯥꯏꯁꯨ ꯂꯩꯇꯦ ꯌꯦꯟꯁꯥꯡꯁꯨ ꯍꯥꯎꯇꯕ ꯉꯥꯛꯇ ꯈꯪꯗꯦ ꯗꯥꯎ ꯊꯣꯡꯒꯦꯔꯥ ꯍꯋꯥꯏ ꯊꯣꯡꯒꯦꯔꯥ ꯁꯟꯗꯦꯗ ꯍꯋꯥꯏꯆꯥꯎ ꯍꯥꯏꯕꯅꯦ ꯃꯤꯅ ꯍꯥꯏꯅꯕꯅꯦ ꯈꯪꯗ꯭ꯔꯣ
ꯏꯁ ꯁꯟꯗꯦ ꯁꯟꯗꯦꯗꯅꯦ ꯏꯟꯁꯥꯡ ꯍꯥꯎꯕ ꯆꯥꯕ ꯆꯥꯀꯗꯕꯁꯨꯣ ꯀꯩꯅꯣ ꯂꯣꯀꯦꯜꯒꯤ ꯌꯦꯟ ꯂꯩꯇꯕ꯭ꯔꯣꯅꯦ
ꯑꯁ ꯌꯦꯅꯤ ꯌꯥꯝ ꯂꯩꯗ
ꯑꯗꯨ ꯑꯃꯨꯛ ꯍꯥꯊꯔꯒ ꯆꯥꯈ꯭ꯔꯣ
ꯇꯧꯔꯒ ꯆꯥꯈ꯭ꯔꯁꯤꯔꯥ ꯈꯪꯗꯦ
ꯅꯪꯅ ꯊꯣꯡꯕꯤꯒꯤ ꯃꯣꯏꯗꯤ ꯍꯥꯏꯗꯣ ꯃꯥꯟ ꯗꯦ
ꯑ ꯌꯥꯒꯅꯤ ꯑꯁꯤ ꯌꯥꯝ ꯐꯔꯦꯅꯦ ꯍꯥꯎꯗꯧ ꯃꯥꯜꯂꯦꯅ ꯑꯗꯨꯝ ꯂꯣꯏꯅ ꯆꯥꯒꯅꯤ ꯀꯩꯅꯣ
ꯑ ꯑꯗꯨ꯭ꯔꯣ
ꯅꯣꯏꯗꯤ ꯑꯗꯨꯗ ꯌꯦꯟꯁꯥꯡ ꯆꯥꯔꯅꯤ
ꯈꯪꯗ꯭ꯔꯤꯗ ꯑꯩꯈꯣꯏꯁꯦ ꯍꯧꯖꯤꯛ ꯁꯨꯝ ꯋꯥꯛꯀꯤꯡꯒꯨꯝꯕ ꯊꯔꯒ ꯂꯩꯌꯦ
ꯑꯣ ꯍꯥꯎꯔꯦ ꯍꯥꯎꯔꯦ ꯅꯣꯏ ꯅꯣꯏ ꯃꯤ ꯀꯌꯥ ꯁꯨꯔꯕꯣ ꯉꯁꯤꯗꯤ ꯃꯤ ꯌꯥꯝꯕꯒꯨꯝ
ꯉꯁꯤ ꯃꯤ ꯌꯥ ꯃ ꯍꯣꯣꯏ
ꯎ ꯅꯨꯡꯉꯥꯏꯌꯦ ꯃꯤ ꯌꯥꯝ ꯃꯤ ꯌꯥꯝꯃꯒ ꯆꯥꯛ ꯆꯥꯕꯗꯣ
ꯎꯝ
ꯍꯈꯣꯏ ꯅꯍꯥꯟ ꯑꯁ ꯀ꯭ꯂꯥꯁ ꯏꯂꯚꯦꯟ ꯇꯨꯋꯦꯜꯐ ꯀꯥꯔꯤꯉꯩꯗ ꯑꯁ ꯑꯁ ꯏꯔꯣꯟꯕ ꯇꯧꯔꯁꯨ ꯌꯥꯝ ꯍꯥꯎꯕꯗꯣ
ꯁꯤ ꯀꯉ ꯀꯪꯉꯧ ꯇ ꯍꯗꯣ ꯑꯁ ꯃꯤꯅ ꯃꯤ ꯃꯤ ꯌꯨꯝ ꯑꯃꯅ ꯀꯪꯍꯧ ꯇꯧꯔꯗꯤ ꯑꯁ ꯆꯥꯛ ꯆꯥꯛ ꯆꯥꯃꯤꯟꯅꯁꯦꯀꯣ
ꯑꯣ ꯍꯥꯏ ꯌꯥꯝ ꯍꯥꯎ ꯍꯥꯎꯅ ꯆꯥꯕꯗꯣ ꯍꯧꯖꯤꯛꯀꯥꯟꯗꯤ ꯗꯥꯜꯒꯨꯝꯕ ꯏꯔꯣꯟꯒꯨꯝꯕ ꯇꯧꯔꯁꯨ ꯆꯪꯗ꯭ꯔꯦ
ꯎꯝ ꯂꯩꯁꯥꯕꯤ ꯑꯣꯏꯔꯀꯥꯟꯗꯀꯣ ꯎꯝ
ꯀꯔꯤꯒꯤ ꯂꯩꯁꯥꯕꯤ ꯑꯔꯤꯕꯤ ꯉꯛ
ꯑ
ꯏꯕꯥꯅꯤꯁꯦ ꯑ ꯅꯨꯡꯁꯤꯌꯦ ꯏꯕꯥꯅꯤꯁꯦ ꯌꯥꯝ ꯅꯣꯛꯒꯜꯂꯦꯀꯣ ꯑꯗꯨꯒ ꯇꯨ ꯑꯗꯣ ꯆꯥꯕꯒꯤꯁꯨ ꯋꯥ ꯉꯥꯛꯇꯀꯣ ꯑꯁ ꯇ ꯇꯥ
ꯀꯩꯒꯤꯅꯣ ꯃꯥꯗꯤ
ꯈꯪꯗꯦ ꯃꯥꯁꯦ ꯒ꯭ꯌꯥꯟ ꯇꯥꯗꯦꯍꯦ ꯇꯨꯝꯗ꯭ꯔꯗꯤꯀꯣ ꯑꯩꯗꯤ ꯅꯪꯕꯨ ꯉꯥꯡꯅꯤꯡꯗꯕꯅꯦ ꯃꯥꯁꯦ ꯄꯦ ꯄꯦ ꯂꯑꯣꯕ ꯅꯨꯪꯗꯤ ꯅꯨꯪꯁꯤꯕꯅꯦ ꯑꯗꯨ ꯑꯣꯏꯔꯁꯨ
ꯋꯥ ꯋꯥ ꯐꯖꯅ ꯉꯥꯔꯒ ꯂꯩꯕ ꯒꯤ ꯀꯩꯅꯣ ꯇꯧꯕꯥꯒꯤ ꯑꯣꯏꯔꯝꯅꯤ
ꯋꯥ ꯐꯖꯥꯅ ꯉꯪꯒꯔꯥꯕꯅꯤ
ꯀꯔꯤ ꯇꯧꯒꯦꯔꯣ
ꯌꯦꯟ ꯇꯥꯗꯦ ꯃꯥꯁꯦ ꯀꯩꯅꯣ ꯑꯃ ꯂꯧꯅꯤꯡꯕꯒꯤꯀꯣ ꯑꯩ ꯄꯤꯈ꯭ꯔꯦ ꯍꯥꯏꯗꯤ ꯈꯪꯗꯕꯗꯣ ꯑꯩ ꯖꯤ ꯑꯣꯏꯔꯦ ꯅꯡ ꯅꯪ ꯅꯪꯒ ꯋꯥꯔꯤ ꯁꯥꯕꯗ ꯑꯁ ꯃꯥꯁꯦ ꯀꯔꯤꯅꯣ ꯅꯣ ꯀꯅꯨꯍꯦ ꯅꯪꯒꯤ ꯃꯥꯏꯗꯧ ꯔꯤꯡꯀꯜ ꯂꯣꯏ ꯑꯣꯂꯅꯤ
ꯑꯁꯦꯡꯕ ꯑꯝ ꯇꯧꯗ꯭ꯔꯗꯤ ꯌꯥꯔꯔꯣꯏ
ꯑꯣꯝ ꯑꯣꯝ ꯇ ꯀꯑꯣ ꯇꯨ ꯇꯨꯝꯗ꯭ꯔꯤꯉꯩꯗ ꯅꯥꯏ ꯇꯥꯏꯝꯗ
ꯅꯣꯛ ꯃꯥꯟꯥꯟꯕꯒꯤꯀꯣ
ꯑ ꯅꯣꯡꯃꯜꯂ ꯅꯣꯡꯃꯜꯂꯁꯨ ꯐꯠꯇꯦꯀꯣ ꯅ ꯄꯣꯁꯣ ꯚꯇꯃꯤꯟ ꯑꯃ ꯇ
ꯍꯌꯦꯡ ꯍꯌꯦꯡꯗꯤ ꯃꯟꯗꯦꯅꯦ ꯑꯗꯣ ꯀꯥꯏꯗ ꯆꯠꯀꯦꯔꯣ ꯌꯨꯝꯗ ꯇꯨꯝ ꯂꯩꯒꯦꯔꯣ
ꯑꯗꯨꯝ ꯂꯩꯅꯤ ꯍꯣꯏ
ꯑꯣ
ꯆꯠꯅꯅꯤꯡꯉꯥꯏ ꯂꯩꯇꯦ ꯑꯗꯨꯝ ꯂꯩꯔꯦ ꯂꯩꯕ ꯇꯥꯔꯦ
ꯌꯨꯝꯗ ꯑꯗꯨꯝ ꯂꯩꯕꯅ ꯅꯨꯡꯉꯥꯏꯕꯅꯤꯗ
ꯅꯨꯡꯉꯥꯏꯗꯤ ꯅꯨꯡꯉꯥꯏ ꯑꯗꯣ ꯄꯩꯁꯥ ꯄꯩꯁꯥꯗꯤ ꯂꯥꯛꯇꯕ
ꯄꯩꯁꯥ ꯂꯥꯛꯇ꯭ꯔꯁꯨ ꯅꯨꯡꯉꯥꯏꯔꯗꯤ ꯌꯥꯔꯦꯅ
ꯍꯣꯏ ꯏꯕꯥꯟꯅꯤ ꯉꯁꯤꯁꯦ ꯑꯣꯏꯗꯧ ꯃꯥꯅꯤ ꯍꯦ ꯌꯥꯝ ꯅꯣꯛꯑꯒ ꯅꯨꯡꯉꯥꯏꯕꯗꯨ ꯅꯨꯡꯉꯥꯏꯕꯗꯨ ꯏꯟꯁꯥꯡ ꯊꯣꯡꯗ꯭ꯔꯤ ꯍꯣꯏ ꯏꯟꯁꯥꯡꯗꯣ ꯏꯟꯁꯥꯡꯗꯣ ꯏꯅꯦꯝꯕꯣꯛꯅ ꯊꯣꯡ ꯊꯣꯡ ꯔꯝꯕꯅꯦ ꯑꯩ ꯀꯔꯤ ꯏꯟꯁꯥꯡꯅꯣꯗꯤ ꯈꯪꯍꯧꯗꯦ ꯑꯝ
ꯃꯤ ꯑꯇꯣꯞꯄꯁꯤꯡꯗꯤ
ꯃꯤ ꯑꯇꯣꯞꯁꯤꯡ ꯁ ꯃꯇꯤꯡ ꯋꯥꯏ ꯆꯈꯦ ꯆꯠꯈ꯭ꯔꯦ ꯂꯥꯛꯇ꯭ꯔꯤꯌꯦ
ꯐꯥꯎ ꯂꯣꯏꯗ꯭ꯔꯤꯕꯣꯅꯦ
ꯑꯣ ꯂꯣꯏꯗ꯭ꯔꯤꯌꯦ ꯃꯤꯇꯤꯡꯗꯣ ꯑꯩ ꯀꯩꯅꯣ ꯆꯥꯛ ꯆꯥꯗꯧ ꯃꯥꯜꯂꯦ ꯃꯣꯏꯗꯣ ꯇꯤꯡꯗ ꯌꯥꯎꯕꯁꯤꯡꯗꯣ ꯑꯣ ꯑ
ꯏꯟꯁꯥꯡ ꯍꯥꯎꯕꯒꯤ ꯑꯣꯏꯔꯝꯅꯤ
ꯍ ꯃꯣꯏ ꯆꯛꯦꯦꯟ ꯃꯥꯔꯦ ꯍꯣꯏ ꯆꯦꯟꯗꯤ ꯍꯥꯎꯗꯤ ꯍꯥꯎꯕꯅꯤ ꯍꯣꯏ
ꯐꯖꯅ ꯐ꯭ꯔꯥꯏ ꯇꯧꯕꯤꯗ ꯍꯥꯎꯅꯦ
ꯑꯩꯁꯨ ꯌꯥꯎꯅꯤꯡꯕꯅꯦ ꯑꯗꯣ ꯃꯣꯏ ꯀꯧꯗꯕꯒꯤ ꯀꯣ ꯏꯀꯥꯏꯕꯒꯤꯀꯣ ꯆꯠꯇ꯭ꯔꯦ
ꯆꯠꯂꯣꯅꯥ
ꯇ ꯇꯔ ꯑꯅ ꯀꯅꯍꯣꯏ ꯏꯀꯥꯏꯖꯩ ꯀꯔꯤꯔꯥ ꯑꯁꯦꯡꯕ ꯍꯥꯏꯔꯒ ꯑꯗꯨꯝ ꯅꯣꯛꯂꯒ ꯂꯩꯔꯦ
ꯅꯠꯇꯦ ꯆꯠꯂꯒ ꯈꯔ ꯍꯪꯉꯕ ꯆꯠꯂꯒ ꯈꯤꯇꯪ ꯍꯥꯏꯔꯒ
ꯎ ꯍꯥꯏꯔꯤꯁꯤꯔ ꯈꯪꯗꯦ ꯍꯣꯔꯦꯟ ꯈꯤꯇꯪ ꯄꯤꯔꯣ ꯍꯥꯏꯔꯒꯀꯣ ꯀꯇ ꯄꯤꯔꯣ ꯈꯤꯇꯪ ꯄꯤꯔ ꯇ
ꯉꯁꯥꯏꯗꯤ ꯉꯁꯥꯏꯗꯤ ꯒꯥꯔꯗꯦ ꯆꯠꯄ꯭ꯔꯣ
ꯉꯁꯥꯏ ꯂꯩꯗ
ꯌꯨꯝꯗ ꯇꯨꯝ ꯂꯩꯕ꯭ꯔꯣ ꯉꯁꯥꯏꯗ ꯇꯧꯔꯒꯦ ꯈꯕꯅꯦꯕ ꯑꯗꯨ ꯎ ꯁꯤ ꯀꯩꯅꯣ ꯕꯖꯥꯔꯗ ꯆꯠꯂꯒ ꯑꯗꯨꯒ ꯏꯃꯥꯟꯅꯕꯤꯒꯤ ꯌꯨꯝꯗ ꯑꯃꯨꯛ ꯆꯠꯒ ꯐꯣꯟ ꯌꯦꯡꯉꯦꯔꯒ ꯑꯃꯨꯛ ꯇꯨꯝꯈ꯭ꯔꯦꯕ ꯑꯣꯣ ꯑꯗꯨꯗꯒꯤ ꯑꯩꯅ ꯌꯨꯝ ꯌꯥꯎꯔꯀꯥꯟꯗ ꯍꯥꯏꯔꯛꯄꯅꯦꯕ ꯑꯗꯨꯅ ꯑꯃꯨꯛ ꯊꯕꯛ ꯈꯔ ꯆꯤꯟꯕꯤ
ꯑꯩꯗꯣ ꯉꯁꯥꯏ ꯄꯨꯛ ꯈꯔ ꯅꯥꯕ ꯑꯗꯣ ꯄꯁꯥ ꯈꯔ ꯉꯝꯗꯕ ꯑꯗꯨꯒꯤ ꯍꯧꯖꯤꯛꯇꯤ ꯀꯩꯁꯨ ꯇꯧꯗ꯭ꯔꯦ
ꯅꯤꯡꯁꯤꯡꯕꯅꯤꯍꯦ ꯅꯣꯏꯕꯨ ꯑꯁ ꯋꯥꯔꯤ ꯁꯥꯅꯤꯡꯕꯅꯤꯍꯦ ꯎꯄꯥꯏ ꯂꯩꯗꯕꯒꯤ ꯇꯧꯕꯅꯦ
ꯅꯨꯡꯁꯤꯔꯁꯨ ꯁꯨꯈꯔ ꯂꯛ ꯅ ꯂꯩꯕꯒꯤ ꯎꯄꯥꯏ ꯂꯩꯇ꯭ꯔꯦ
ꯑꯣ ꯑꯁ ꯑꯩ ꯑꯩꯈꯣꯏ ꯑꯩꯈꯣꯏ ꯅꯨꯄꯤꯒꯤ ꯈꯣꯟꯖꯦꯜꯁꯦ ꯌꯥꯝ ꯂꯥꯎ ꯕꯣꯌꯦ ꯁꯤꯒꯤꯗꯦ
ꯃꯥ ꯈꯔ ꯁꯥꯅꯤꯡꯕ ꯑꯣꯏꯔꯛꯎꯅꯦ
ꯑ ꯅꯪ ꯋꯥꯔꯤ ꯁꯅꯤꯒꯨꯝ ꯃꯥꯜꯂꯦ ꯃꯥꯁꯦ ꯑꯗꯨꯝ ꯂꯥꯎꯔꯒ ꯂꯩꯔꯦ
ꯑꯩꯒꯤ ꯃꯁꯥ ꯎꯔꯗꯤ ꯈꯪꯗꯕꯒꯤ ꯃꯤꯅ ꯑꯃꯨꯛ ꯂꯩꯒꯅꯤ ꯌꯦꯡꯉꯦꯔ
ꯌꯦꯡꯌꯦꯡꯒ ꯑꯃꯨꯛ ꯀꯞꯀꯅꯤ ꯃꯥꯁꯦ ꯃꯃꯥ ꯌꯥꯝ ꯁꯣꯟꯕꯅꯤꯍꯦ
ꯑꯣ
ꯉꯒ ꯃꯂ ꯃꯗꯕꯖꯦ ꯃꯤꯅꯗꯤ ꯥꯡꯕꯨꯁꯨꯨꯒꯥꯡꯕ꯭ꯔꯨ ꯍꯥꯏꯔꯒꯀꯣ ꯃꯥꯗꯤꯀꯣ ꯃꯤ ꯑꯇꯣꯞꯄ ꯎꯔꯗꯤ ꯀꯛꯅꯤꯡꯉꯥꯏ ꯇꯧꯕ
ꯑ
ꯀꯥꯡꯃꯤꯟꯂꯨ ꯀꯥꯡꯥꯡ ꯃꯟꯂꯨ ꯀꯃꯪꯂꯨ ꯀꯝꯃꯪꯂꯨ ꯉꯥꯡꯕ ꯃꯤꯅꯗꯤ
ꯅꯣꯡꯃꯤ ꯌꯦꯀꯣ ꯑꯔ ꯅꯨꯡꯁꯤꯕꯒꯤ ꯀꯥꯎꯕꯅꯤꯅ ꯅꯨꯡꯁꯤꯕꯒꯤ ꯇꯧꯕꯅꯤꯅ ꯄꯨꯡ ꯀꯌꯥꯗ
ꯄꯨꯡ ꯀꯌꯥꯗ ꯆꯥꯛ ꯆꯥꯒꯦꯔꯣ ꯅꯣꯏ
ꯄꯨꯡ ꯄꯨꯡ ꯇꯔꯨꯛ ꯇꯔꯦꯠ ꯑꯁ ꯍꯦꯟ ꯑ ꯍꯣꯔꯦꯟ ꯇꯧꯔꯛꯀꯦꯀꯣ ꯑ ꯑꯣ ꯍꯣꯏ ꯍꯣꯏ ꯐꯔꯦ ꯀꯣ
ꯎꯝ